ꯍꯜꯂꯣ ꯇꯥꯏ ꯇꯥꯏ ꯇꯥꯏ ꯇꯥꯏ ꯁꯨꯝ ꯑꯦꯔꯝꯣ ꯁꯅꯍꯜꯂꯛꯄꯒꯤ
ꯑꯣ꯫
ꯎꯝ ꯄꯣꯟꯁꯥꯅ꯫ ꯆꯥꯛ ꯏꯁꯤꯡ ꯆꯥꯗ꯭ꯔꯤꯌꯦ ꯆꯥꯛ ꯏꯁꯤꯡ ꯆꯥꯔ ꯆꯦꯟꯅꯕꯨꯗꯤ ꯍꯥꯏꯔꯝꯃꯦ ꯑꯗꯣ ꯑꯩꯅ꯫ ꯕꯣꯟ ꯁꯥꯟꯅ ꯍꯜꯂꯛꯄꯗ ꯉꯥꯏꯔꯤꯕ ꯑꯩꯈꯣꯏꯁꯦ꯫ ꯎꯝ ꯀꯩ ꯇꯧꯔꯕ ꯑꯩꯈꯣꯏ ꯂꯝꯄꯥꯛ ꯁꯥꯟꯅꯕꯅꯦ ꯑ
ꯎꯝ꯫
ꯀꯩ ꯇꯧꯋꯦ ꯎꯝ ꯃꯩ ꯊꯥꯔꯕꯅꯦꯅ ꯍꯧꯖꯤꯛꯇꯤ ꯃꯩ ꯊꯥꯅꯔꯦꯗꯣ ꯐꯤꯜ ꯈꯨꯗꯤꯡꯃꯛꯁꯦ꯫ ꯃꯩ ꯊꯥꯅꯔꯦꯗꯅ꯫
ꯑꯥ꯫
ꯑꯗꯨꯅ꯫ ꯀꯩ ꯇꯔ ꯊꯦꯡꯉꯐꯧ ꯑꯗꯨꯝ ꯁꯥꯟꯅꯩꯌꯦꯕ꯫
ꯅꯣꯏ ꯀ꯭ꯂꯕꯀꯤ ꯄꯥꯛꯇꯣ꯫
ꯑꯥ ꯑꯥ ꯑꯥ꯫ ꯍꯣꯏ꯫
ꯑꯗꯨꯝ ꯃꯩ ꯐꯖꯅ ꯊꯥꯜꯂꯕꯣ꯫
ꯊꯥꯂꯦ꯫
ꯃꯩ ꯀꯌꯥ ꯌꯨꯡꯒꯦ꯫
ꯃꯩ ꯅꯤꯄꯥꯟ ꯌꯨꯡ ꯄꯣꯁ ꯅꯤꯄꯥꯜ꯫
ꯉꯥꯜꯂꯝꯅꯤꯅꯦ ꯑꯗꯨꯗꯤ꯫
ꯎꯝ ꯉꯥꯂꯦ ꯑꯗꯨꯗꯨꯅ ꯑꯗꯨꯝ ꯊꯦꯡꯉꯐꯥꯎ꯫ ꯁꯥꯟꯅꯩꯌꯦꯕꯀꯣ ꯑꯉꯥꯡ ꯍꯧꯖꯤꯛꯀꯥꯟꯁꯤꯗꯤ ꯁꯝꯃꯔ ꯚꯦꯀꯦꯁꯟ ꯂꯩꯗꯅ ꯁ꯭ꯀꯨꯜꯒꯤ ꯑꯇꯩꯒꯤ꯫ ꯀꯣꯂꯦꯖꯀꯒꯤꯁꯨ꯫ ꯑꯣꯏꯗꯅ ꯊꯦꯉꯕꯣꯗꯨꯝ꯫
ꯂꯣꯏꯊꯣꯂꯛꯑ ꯁꯥꯟꯅꯔꯦ꯫
ꯑꯥ꯫
ꯑꯥ ꯅꯦ꯫
ꯑꯥ꯫
ꯅꯣꯏ ꯇꯉꯥꯡ ꯍꯣꯏꯒꯤ ꯄꯨꯈ꯭ꯔꯤꯗꯣ꯫
ꯑꯥ꯫
ꯨꯄꯨꯈꯤꯗꯣ꯫
ꯑꯣ꯫
ꯑꯗꯨ ꯉꯥ ꯐꯥꯕ꯭ꯔꯣ꯫
ꯐꯥꯏ ꯐꯥꯏ꯫
ꯀꯌꯥꯝ ꯐꯥꯒꯦ꯫
ꯉꯥ ꯃꯣꯏ ꯈꯨꯟꯒꯤ ꯄꯨꯈ꯭ꯔꯤ ꯑꯆꯧꯕꯗꯣ꯫ ꯑꯗꯣ ꯍꯣꯏ ꯍꯣꯏ ꯂꯝꯕꯤ ꯃꯄꯥꯟꯒꯤꯗꯣ꯫
ꯎꯝ꯫ ꯉꯥ ꯀꯌꯥ ꯌꯥꯝ ꯆꯥꯎꯕ ꯆꯥꯎꯕ ꯂꯦꯝꯒꯦ꯫
ꯅꯣꯏ ꯑꯗꯨꯝ ꯉꯥ ꯀꯤꯂꯣ ꯃꯉꯥ ꯇꯥꯕ꯫ ꯃꯔꯤ ꯇꯥꯕ ꯑꯗꯣ ꯉꯥ ꯑꯆꯧꯕꯁꯦ ꯃꯣꯏ ꯕꯥꯎꯗꯣ꯫ ꯕꯥꯎꯒ ꯉꯥꯍꯩꯒꯅ ꯏꯆꯥꯎ ꯆꯥꯎꯋꯦ ꯀꯤꯂꯣ ꯇꯔꯦꯠꯃꯨꯛ ꯇꯥꯕ ꯌꯥꯎꯔꯝꯃꯦ꯫ ꯎꯝ ꯊꯥꯗꯩꯅꯦ ꯀ꯭ꯂꯞꯅ ꯂꯩꯀꯥꯏꯅ꯫
ꯉꯥꯍꯩꯗ ꯑꯊꯣꯞꯄ ꯅꯉꯥ ꯃꯆꯥ ꯃꯆꯥ ꯆꯥꯊꯣꯛꯇ꯭ꯔ ꯍꯥꯏꯁꯦ꯫
ꯑ ꯆꯥꯗꯕ ꯃꯥꯜꯂꯦ ꯃꯣꯏꯗꯣ꯫
ꯉꯍꯩꯁꯦ ꯀꯔꯤ ꯆꯥꯒꯦ ꯍꯥꯏꯁꯦ꯫
ꯍꯣꯏ ꯃꯆꯤꯟꯖꯥꯛ꯫ ꯑꯩꯈꯣꯏꯒꯤ ꯑꯗꯨꯝ ꯀꯩꯁꯦ ꯑꯇꯥꯎꯕꯤ ꯊꯥꯗꯩꯗꯅ ꯐꯥꯝꯗꯒ꯫
ꯑꯥ꯫
ꯑ ꯑꯗꯨꯝꯕ ꯑꯗꯨꯝꯕ ꯄꯤꯖ ꯃꯥꯜꯂꯦ꯫ ꯆꯥꯎꯕꯤꯒꯨꯝꯕ ꯑꯗꯒꯤ ꯎꯝ ꯎꯝ ꯎꯝ꯫ ꯃꯣꯏ ꯃꯆꯤꯟꯖꯥꯛꯁꯨ ꯑꯗꯨꯝ ꯊꯥꯗꯕꯅꯦꯕ ꯃꯣꯏ ꯂꯩꯀꯥꯏꯒꯤ
ꯉ ꯉꯥꯍꯩꯗꯣ ꯐꯥꯕꯗ ꯀꯦꯖꯤ ꯀꯌꯥ ꯇꯏꯅꯣ
ꯇꯔꯣ ꯇꯔ ꯅꯨꯇꯑ ꯍꯥꯏ
ꯑ ꯏꯗꯣ
ꯑꯥ
ꯇꯥ ꯑꯔꯅꯤ ꯑꯗꯨꯗꯤ
ꯎꯝ ꯁꯨꯃꯥꯏꯅ ꯇꯧꯕꯅꯤꯗ ꯑ ꯃꯣꯏ ꯐꯥꯔꯣꯏꯗꯕꯅꯦꯕꯀꯣ
ꯎꯝ
ꯋꯥꯔꯤ ꯌꯦ ꯂꯤꯔꯛꯀꯦꯁꯦ ꯃꯣꯏ ꯂꯩꯀꯥꯏꯗ ꯑꯍꯟ ꯈꯔ ꯀꯩ ꯍꯥꯏꯅꯤ ꯈꯔ ꯃꯉꯥꯎ ꯊꯤꯕ ꯍꯥꯏꯒꯗ꯭ꯔꯥ ꯈꯔ ꯅ ꯑꯦꯞ ꯅꯣꯔꯃꯦꯟꯒꯨꯝꯕ ꯑꯩꯈꯣꯏꯒꯤ ꯍꯦꯟꯗꯤꯀ꯭ꯔꯥꯞ ꯑꯣꯏꯕ ꯑꯃ ꯂꯩꯕ ꯍꯥꯏꯇꯥꯔꯦ ꯑꯗꯨꯝ ꯃꯣꯏ ꯑꯗꯨꯋꯥꯏꯗ ꯕꯣꯟ ꯀꯩꯀꯩ ꯃꯣꯏ ꯐꯤꯜꯗꯤ ꯌꯥꯝ ꯆꯥꯎꯅ ꯑꯗꯨꯝ ꯂꯩꯗꯅ ꯑ ꯄꯨꯈ꯭ꯔꯤ ꯃꯄꯥꯟꯗꯨꯗ ꯌꯥꯝ ꯇꯣꯏꯅ ꯑꯗꯨꯝ ꯍꯪꯆꯤꯠ ꯍꯪꯆꯤꯠ ꯑꯗꯨꯝ ꯂꯥꯡꯕꯖꯥꯠꯅꯤꯗ ꯂꯥꯡꯕ ꯀꯥꯟꯗ ꯃꯥꯁꯦ ꯈꯔ ꯅꯨꯃꯤꯠꯇꯣ ꯈꯔ ꯄꯥꯏꯁꯜꯂꯨꯕ ꯃꯥꯜꯂꯦꯕꯀꯣ ꯃꯣꯏ ꯂꯩꯀꯥꯏꯒꯤ ꯃꯤꯅ ꯍꯥꯏꯔꯝꯃꯤꯅꯦ ꯑꯩꯁꯨ ꯑꯗꯣ ꯑꯗꯒꯤ ꯏꯁꯤꯡꯗ ꯇꯥꯕꯅꯦ ꯑꯗꯨꯃꯥꯏꯅ ꯂꯥꯏ ꯂꯧꯕꯅꯦꯅ ꯍꯥꯏ
ꯑꯣ ꯃꯥꯗꯤ ꯍꯥꯛꯆꯤꯜꯂꯒ ꯍꯛꯁꯦꯜ ꯂꯥꯡꯕꯗ ꯏꯁꯤꯡꯗꯣ ꯑꯗꯨꯝ ꯇꯥꯈ꯭ꯔꯕ
ꯇꯥꯔꯒ ꯃꯌꯥꯝꯅ ꯊꯤꯟꯅꯔꯛꯄꯗꯒꯤ ꯆꯥꯎꯥꯎꯈꯠꯂꯒ ꯎꯞꯁꯜꯂ ꯂꯩꯔꯝꯃꯦꯅ ꯍꯥꯏꯌꯦꯕ
ꯑꯣ ꯄꯨꯨꯈꯔ꯭ꯤ ꯗꯨꯗ
ꯎꯝ ꯄꯨꯈ꯭ꯔꯤꯗꯨꯗ ꯑꯗꯒꯤ ꯈꯨꯟꯒꯤꯗꯤ ꯃꯤ ꯆꯥꯅꯩꯅꯤꯗꯣ ꯏꯁꯤꯡꯗꯣ ꯆꯥꯅꯕꯁꯨ ꯌꯥꯎꯏꯤ ꯑꯗꯒꯤ ꯎ ꯂꯣꯏꯅ ꯁꯤꯖꯤꯟꯅꯩ ꯍꯥꯏꯇꯥꯔꯦ ꯄꯨꯈ꯭ꯔꯤꯗꯣ ꯏꯁꯤꯡ ꯃꯣꯏ
ꯏꯁꯤꯡ ꯋꯥꯕꯅꯤꯅꯀꯣ ꯇꯨꯔꯦꯟ ꯃꯄꯥꯟꯁꯨ ꯑꯣꯏꯗ꯭ꯔꯦꯗꯣ ꯑꯆꯧꯕꯗꯣ ꯂꯩꯕꯅꯤꯅ ꯃ ꯑꯨ ꯊ ꯁꯃꯤꯗꯤ ꯏꯗꯔꯥ ꯃꯤ ꯁꯤꯈ꯭ꯔꯗꯤ ꯀꯃꯥꯏꯅ ꯏꯁꯤꯡꯗꯣ ꯁꯤꯖꯤꯟꯅꯅꯤ
ꯑꯗꯣ ꯁꯤꯠꯇꯣꯛꯑꯒ ꯉꯥ ꯅꯨꯡ ꯐꯥꯏ ꯍꯥꯏꯕꯅꯦꯕ ꯉꯥ ꯍꯣꯡꯉꯦ ꯍꯥꯏꯕꯅꯤ ꯉꯥ ꯑꯃ ꯁꯤꯜꯚꯔꯗꯣ
ꯑ
ꯑꯗꯣ ꯂꯨꯄꯥ ꯀꯤꯂꯣꯗ ꯆꯥꯝꯃꯒ ꯀꯨꯟ ꯆꯥꯝ ꯅꯤꯐꯨ ꯑꯗ ꯉꯥ ꯉꯥ ꯉꯥꯒꯤ ꯃꯈꯥ ꯄꯣꯟꯅ ꯑꯗꯨꯝ ꯌꯣꯜꯂꯦꯅ ꯍꯥꯏ
ꯁꯤꯜꯚꯔꯗꯤ ꯀꯌꯥꯝ ꯆꯥꯎꯕ ꯌꯥꯎꯔꯝꯃꯒꯦ ꯃꯣꯏꯗꯣ
ꯀꯤꯂꯣ ꯑꯅꯤ ꯃꯈꯥꯏꯃꯨꯛ ꯇꯥꯕ ꯌꯥꯎꯔ ꯃꯥꯂꯦ
ꯑꯗꯨꯝ ꯆꯥꯎꯔꯤꯗ ꯁꯤꯜꯚꯔꯗ ꯀꯤꯂꯣ ꯑꯅꯤ ꯃꯈꯥꯏ ꯇꯥꯔꯗꯤ
ꯑꯥ
ꯑꯗꯨꯣ ꯁꯤꯜꯕꯗꯗꯤꯌꯦ ꯑꯩꯈꯣꯏꯅ ꯆꯥꯕ ꯃꯇꯝꯗ ꯌꯥꯝ ꯆꯥꯎꯔꯕꯗꯤꯅꯦ ꯍꯥꯎꯕꯅꯦꯕ ꯊꯕꯦ
ꯍꯣꯏ ꯑꯁꯪꯒ ꯉꯥꯡꯒ
ꯑꯥ ꯑꯗꯨꯒ ꯃꯆꯥꯗꯣ ꯑꯗꯨꯗ ꯃꯔꯨ ꯌꯥꯝ ꯌꯥꯎꯋꯦ ꯋꯥꯅꯤ ꯍꯥꯎꯇꯦꯕ ꯃꯆꯥꯗꯨꯗꯤ
ꯍꯣꯏ
ꯑꯗꯨꯗꯤ ꯃꯣꯏ ꯂꯩꯥꯏ ꯄꯨꯈ꯭ꯔꯤꯒꯤ ꯏꯁꯤꯡꯗꯣ ꯑꯃꯨꯛ ꯃꯣꯏ ꯃꯪ ꯂꯩꯕꯗꯣ
ꯑꯥ
ꯑꯗꯨꯗ ꯗꯥꯝ ꯃꯆꯥ ꯑꯃ ꯂꯩꯇ꯭ꯔꯥ꯫
ꯍꯣꯏ ꯍꯣꯏ꯫
ꯑꯗꯨꯗ ꯏꯁꯤꯡ ꯑꯃꯨꯛ ꯊꯥꯔꯛꯑꯒ ꯍꯥꯞꯆꯤꯟꯈ꯭ꯔꯦ꯫
ꯎꯝ ꯑꯗꯨꯗꯒꯤ ꯅꯠꯇ꯭ꯔꯒꯅ ꯃꯣꯏꯁꯦ ꯑꯁꯣꯝ ꯇꯨꯔꯦꯜ ꯂꯩꯕꯅꯦꯕꯀꯣ꯫ ꯇꯨꯔꯦꯟ ꯇꯉꯥꯡ ꯍꯣꯏ ꯃꯅꯤꯡꯗ ꯂꯩꯗꯅ ꯇꯨꯔꯦꯟ ꯑꯆꯧꯕ ꯑꯃ꯫
ꯑ ꯂꯩ ꯂꯩ
ꯆꯪꯁꯤꯜꯂ ꯃꯔꯛꯇꯨ ꯁꯥꯡ ꯆꯪꯁꯤꯜꯂ ꯂꯩꯗꯅ ꯑꯗꯨꯗꯒꯤ ꯅꯠꯇ꯭ꯔꯒꯅ ꯑꯥ ꯀꯦꯅꯦꯟ ꯂꯩꯕꯅꯦꯕ ꯏꯝꯐꯥꯜ ꯍꯥꯟꯅ ꯀꯤꯌꯦꯝ ꯂꯩꯔꯝꯕꯩꯗꯣ꯫ ꯑꯗꯨꯒ ꯑꯗꯨꯒꯤꯗꯨꯗꯒꯤ ꯂꯧꯗꯣꯏꯅꯤ ꯃꯣꯏ꯫ ꯑꯗꯨꯅ ꯑꯗꯨ ꯑꯗꯨ ꯃꯐꯝ ꯑꯅꯤꯗꯨꯗꯤ ꯂꯧꯔꯒ ꯇꯧꯗꯣꯏꯁꯤ꯫
ꯀꯦꯅꯦꯟ ꯀꯦꯅꯦꯟ ꯗꯗꯤ ꯀꯦꯅꯦꯟꯅ ꯈꯔꯥ ꯅꯛ ꯃꯥꯜꯂꯦ꯫
ꯀꯦꯅꯦꯜꯅꯅꯦ ꯫
ꯑꯣ꯫
ꯀꯩ ꯇꯧꯖꯠ ꯃꯣꯏ ꯑꯗꯨꯝ ꯃꯣꯏ ꯂꯩꯀꯥꯏꯁꯦ ꯑꯗꯨꯝ ꯀꯩ ꯇꯧꯕꯅꯦ ꯍꯥꯏꯇꯥꯔꯦ ꯑꯗꯨꯝ ꯅꯨꯡꯉꯥꯏꯕꯅꯦꯕ ꯑꯗꯨꯝ ꯃꯤ ꯋꯥꯈꯜ ꯌꯥꯝ ꯒ꯭ꯌꯥꯟ ꯇꯥꯕ ꯂꯩꯕꯅꯦꯕ꯫
ꯎꯝ꯫ ꯑꯩꯈꯣꯏꯅ ꯉꯍꯥꯛꯃꯨꯛ ꯂꯥꯛꯑꯝꯕꯗ ꯒ꯭ꯂꯥꯁ ꯀꯥꯞꯁꯤꯡꯗꯣ ꯐꯨꯡꯀꯛ ꯐꯨꯡꯀꯛ ꯆꯥꯍꯧꯔꯕꯅꯦ꯫
ꯑꯣ꯫
ꯍꯧꯖꯤꯛꯇꯤ ꯐꯅꯌꯥꯝ ꯆꯥꯎ ꯃꯥꯜꯂꯦ ꯃꯣꯏ ꯉꯁꯥꯏ ꯅꯨꯄꯥ ꯏꯟꯒ ꯂꯪꯉꯒ ꯐꯥꯅꯕꯗꯣ ꯑꯗꯨ ꯐꯅꯌꯥꯝ ꯆꯥꯎꯕ ꯐꯥꯕ ꯎꯒꯤꯌꯦꯕ ꯑꯩꯅ ꯚꯤꯗꯤꯑꯣꯗ꯫
ꯎꯝ ꯎꯝ꯫
ꯑꯗꯣ ꯀꯩꯅꯣ ꯇꯧꯕ꯭ꯔꯣ꯫ ꯃꯣꯏ ꯇꯉꯥꯡꯈꯣꯏꯒꯤꯗꯤ ꯉꯥ ꯁꯔꯨꯛ ꯑꯃꯇ ꯊꯨꯡꯗꯦ ꯍꯥꯏꯕ ꯕꯔꯣ ꯃꯣꯏꯑꯗꯨ ꯂꯧꯅꯩꯗꯨ ꯂꯩꯀꯥꯏ ꯌꯦꯅꯩꯔ ꯅꯠꯇ꯭ꯔꯒ
ꯎꯝ ꯎꯝ ꯃꯣꯏꯁꯦ ꯈꯨꯜ ꯂꯩ ꯂꯩꯀꯥꯏꯒꯤ ꯀ꯭ꯂꯕꯅ ꯈꯪꯗꯦ ꯑꯗꯨ ꯊꯣꯏꯗꯣꯛꯄꯗꯤ ꯈꯪꯗꯦꯕꯀꯣ꯫
ꯑꯣ꯫
ꯑꯥ ꯑꯩꯅ ꯑꯃꯨꯛ ꯈꯪꯉꯤꯁꯤꯅ ꯃꯣꯏ ꯊꯨꯡꯅꯕ꯭ꯔꯥ ꯊꯨꯡꯅꯕ ꯃꯣꯏ ꯂꯩꯀꯥꯏ ꯂꯩꯀꯥꯏꯒꯤꯗꯤ ꯂꯩꯅꯩꯑꯦꯅꯗꯤ ꯄꯥꯎ ꯍꯥꯏꯐꯦꯠꯇꯤ ꯇꯥꯏ꯫ ꯍꯥꯏꯗꯤ ꯀ꯭ꯂꯕꯀꯤ ꯃꯣꯏꯒꯤ ꯀ꯭ꯂꯕ ꯅꯠ ꯊꯥꯗꯕ ꯃꯥꯜꯂꯦꯕ ꯃꯤꯒ ꯊꯝꯃꯒ ꯑꯩꯈꯣꯏꯒꯤ ꯁꯦꯟꯅꯅꯕꯒ ꯇꯧꯕꯗꯨ꯫ ꯌꯦꯡ ꯎꯝ ꯑꯗꯨꯗꯒꯤ ꯀꯥꯔꯛꯄ ꯄꯩꯁꯥꯗꯨꯅ ꯑꯃꯨꯛ ꯀ꯭ꯂꯕꯀꯤ ꯃꯣꯏ ꯃꯦꯅꯦꯖ ꯇꯧꯅꯩꯗꯅ ꯇꯧꯅꯕ ꯃꯥꯜꯂꯦꯕ ꯑꯩꯅꯁꯨ꯫ ꯍꯥꯏꯐꯦꯠꯇꯤ ꯍꯥꯏꯒꯨꯝ ꯇꯧꯕ ꯍꯥꯏꯇꯥꯔꯦ꯫
ꯑꯣ ꯀ꯭ꯂꯞꯇ ꯂꯩꯕ ꯐꯟꯗꯤꯡꯗꯣ ꯉꯥ ꯂꯩꯔ ꯊꯥꯗꯔꯒ ꯉꯥ ꯌꯣꯜꯂ ꯃꯇꯨꯡꯗ ꯑꯗꯨꯗꯩꯩ ꯀꯥꯔꯞꯄ ꯀꯩꯅꯣꯗꯨꯕꯆꯦꯠꯇꯨꯅ ꯑꯃꯨꯛ ꯊꯣꯝꯖꯤꯜꯂ ꯊꯝꯕ꯫
ꯑꯣ ꯍꯣ ꯍꯣ ꯑꯗꯨꯃꯥꯏꯅ ꯇꯧꯕ ꯃꯥꯜꯂꯦ ꯃꯣꯏ ꯑꯩꯈꯣꯏ ꯃꯕꯣꯛ ꯉꯁꯤ ꯂꯥꯛꯑꯝꯃꯦꯕ꯫ ꯃꯥꯅꯥ ꯍꯥꯏꯕꯗꯨ ꯗꯤ ꯑꯗꯨꯝ ꯉꯥꯗꯥ ꯉꯥꯗꯥꯅ ꯑꯗꯨꯝ ꯄꯨꯏꯗ ꯃꯥꯅ ꯑꯗꯨꯝ ꯍꯥꯏꯔꯤꯕ ꯄꯩꯁꯥꯗꯨ꯫ ꯑꯗꯨꯒ꯫ ꯃꯤ ꯑꯩꯅ ꯍꯪꯕ ꯉꯥꯗꯤ ꯂꯩꯅꯕ꯭ꯔꯥ ꯃꯤ ꯉꯥ ꯂꯩꯔ ꯐꯖ ꯆꯥꯅꯕ꯭ꯔꯥꯅ ꯑꯁ ꯃꯤ ꯀꯣꯟꯅꯗꯕ ꯌꯥꯎꯋꯤ ꯍꯥꯏ꯫
ꯆꯥꯗ꯭ꯔꯗꯤ ꯑꯏꯗꯗꯤ ꯐꯥꯝ ꯇꯧꯅ ꯃꯆꯤꯟꯖꯥꯛ ꯊꯥꯗꯕꯁꯨ ꯅꯠꯇꯦꯗꯣ꯫
ꯍꯣꯏ ꯅꯨꯡꯁꯥꯅ ꯆꯥꯔꯒ ꯂꯩꯕꯅꯤ꯫
ꯎꯝ ꯉꯥꯗꯣ ꯍꯥꯎꯅꯦꯕ꯫
ꯎꯝ꯫
ꯑꯗꯨꯅꯅꯦ ꯃꯤꯅ ꯄꯥꯝꯅꯩꯗꯣ꯫
ꯃꯥꯅꯦ
ꯉꯍꯥꯁꯤꯗꯤ ꯑꯗꯨꯝ ꯏꯆꯝꯇ ꯆꯠꯅꯛꯩꯅꯦꯍꯦ ꯅꯪ ꯌꯥꯏꯔꯁꯨ ꯉꯧꯔꯁꯨ ꯊꯣꯡꯉꯁꯨ
ꯋꯥ
ꯁꯥꯒꯨꯝꯕ ꯅꯠꯇꯃꯤꯅꯀꯣ
ꯍꯣꯏ ꯑ ꯑꯗꯨꯅ ꯑꯗꯨꯝ ꯐꯥ ꯃꯥꯜꯂꯦ ꯑꯗꯨꯝ ꯉꯥ ꯐꯖꯅ ꯊꯥꯖ ꯃꯥꯜꯂꯦ ꯃꯣꯏ ꯎ ꯃꯣꯏ ꯂꯩ ꯀꯥꯏꯖ
ꯎꯝ
ꯎꯝ
ꯅꯣꯏ ꯂꯩꯀꯥꯏ ꯄꯨꯈꯀꯤꯗꯤ ꯀꯔꯣꯝꯗ ꯂꯩꯕ
ꯑꯩꯈꯣꯏ ꯂꯩꯀꯥꯏꯒꯤꯗꯤ ꯄꯨꯈ꯭ꯔꯤ ꯂꯩꯇꯦꯗ
ꯀꯩꯅꯣ ꯁꯤꯐꯥꯏ ꯁꯤꯐꯥꯏ ꯂꯩꯀꯥꯏꯗꯣ ꯁꯤꯐꯥꯏ ꯃꯌꯥꯝ ꯂꯩꯔꯒ ꯀꯩꯅꯣ ꯇꯧꯗ꯭ꯔꯕ ꯂꯩꯀꯥꯏ ꯄꯨ꯭ꯔꯤ ꯑꯃ ꯊꯣꯡꯍꯟꯗ꯭ꯔꯕ
ꯅꯠꯇꯦ ꯁꯨꯃꯥꯏꯅ ꯇꯧꯕ ꯑꯩꯈꯣꯏ ꯌꯨꯝꯒꯤ ꯄꯨꯈ꯭ꯔꯤꯉꯩꯁꯦ ꯃꯥꯒꯤ ꯃꯥꯒꯤ ꯌꯨꯝꯗ ꯂꯣꯏ ꯂꯩꯅꯤꯗꯅ
ꯑꯥ
ꯑꯗꯒꯤ ꯇꯨꯔꯦꯟꯁꯨ ꯅꯛꯄꯅꯤꯅ ꯀꯩ ꯇꯧꯋꯦꯕ ꯀꯦꯅꯦꯜ ꯇꯨꯔꯦꯟ ꯏꯊꯩ ꯂꯣꯏ ꯅꯛꯑꯦꯕ ꯑꯩꯈꯣꯏꯒꯤꯗꯃꯛꯛ ꯑꯗꯨꯗꯒꯤ ꯑꯗꯨꯗꯒꯤ ꯂꯣꯏꯅ ꯏꯁꯤꯡ ꯆꯤꯡꯁꯤꯟꯅꯕ ꯑꯗꯒꯤ ꯃꯒꯤ ꯃꯥꯏ ꯄꯨꯈ꯭ꯔꯤ ꯂꯩꯅꯕ ꯅꯣꯡ ꯆꯨꯔꯛꯄ ꯃꯇꯝꯗ ꯌꯣꯛꯁꯜꯂꯒ ꯂꯣꯏ ꯊꯝꯍꯧꯕ ꯑꯣꯏꯅ ꯇꯧꯕ ꯍꯥꯏꯇꯥꯔꯦ ꯑꯗꯨꯃꯥꯏꯅ ꯑꯣꯏꯅ ꯇꯧꯋꯦ ꯑꯩꯈꯣꯏꯒꯤꯅ ꯑꯃꯨꯛ ꯄꯨꯈ꯭ꯔꯤ ꯂꯩꯇꯦꯕ ꯑꯩꯈꯣꯏ ꯐꯤꯜ ꯂꯩꯔꯤ ꯑꯗꯨꯁꯨ ꯁꯝ ꯃꯨꯁꯂꯤꯝ ꯂꯣꯝꯒꯤ ꯖꯒꯥꯗꯅꯤꯗꯣ
ꯎꯝ
ꯑꯗꯨꯗꯨꯅ ꯃꯤꯅꯐ ꯍꯥꯏꯅꯅꯤ ꯀꯩꯅꯣ ꯅꯣꯏꯒꯤ ꯐꯤꯜꯁꯦ ꯃꯨꯁꯂꯤꯝꯒꯤ ꯃꯥꯜꯂꯦꯅ ꯈ ꯌꯥꯠꯇ ꯅꯥꯏ
ꯑꯩꯈꯣꯏ ꯂꯩꯀꯥꯏ ꯄꯨꯈ꯭ꯔꯤꯗꯁꯨ ꯑꯥ ꯃꯅꯤꯡ ꯂꯣꯝꯗ ꯁꯥꯕꯅꯦ
ꯑꯥ
ꯊꯥꯏꯅꯗꯤ ꯌꯥꯝ ꯁꯤꯖꯤꯟꯅꯔꯝꯃꯦꯕ ꯏꯁꯤꯡ ꯂꯩꯇ꯭ꯔꯀꯥꯟꯗꯀꯣ ꯄꯨꯈ꯭ꯔꯤꯒ ꯅꯥꯇꯩ ꯆꯥꯂꯀꯥꯟꯗ ꯄꯈꯨ ꯁꯤꯁꯤꯡꯗꯨ ꯑꯗꯣ ꯄꯨꯈꯤ꯭ ꯇꯧꯗ꯭ꯔꯤꯉꯩꯒꯤ ꯃꯇꯝꯗꯗꯤ ꯄꯨꯡ ꯉꯥꯛꯇ ꯂꯩꯔꯝꯃꯦꯕ ꯑꯗꯨ ꯇꯧꯕꯨꯗꯤ ꯃꯣꯏ ꯂꯩꯀꯥꯏ ꯄꯨꯒꯤꯗꯣ ꯀꯥ ꯍꯦꯟꯅꯕꯨꯗꯤ ꯁꯤꯖꯤꯟꯅꯈꯤꯗ꯭ꯔꯦ
ꯑꯥ
ꯑꯗꯨꯒ ꯑꯗꯨꯒꯤ ꯃꯃꯥꯡ ꯃꯃꯥꯡꯗ ꯀꯨꯏꯅ ꯅꯒꯥ ꯀ ꯆꯠꯂ ꯁꯤꯖꯤꯟꯅꯔꯝꯃꯦꯕꯀꯣ ꯀꯣꯔꯁꯤꯡꯁꯤꯡꯗ ꯂꯩꯇꯔꯗꯅ ꯃꯨꯁꯂꯤꯝꯕꯨꯁꯨ ꯊꯥꯡꯩ ꯍꯣꯏꯗ ꯑꯩꯈꯣꯏ ꯂꯩꯀꯥꯏ ꯄꯕꯗꯁꯨ ꯇꯥꯎꯋꯦꯕ ꯍꯣꯏ ꯀꯤꯁꯀꯥꯇ ꯍꯒ ꯄꯨꯈ꯭ꯔꯤ ꯆꯥꯎꯕꯗꯣ ꯃꯣꯏ ꯂꯝꯕꯤ ꯃꯄꯥꯟꯒꯤ
ꯑꯥ
ꯑꯗꯣ ꯑꯗꯨꯗꯤ ꯃꯣꯏꯅ ꯑꯃꯨꯛ ꯃꯔꯥ ꯄꯥꯛꯑꯦꯕꯀꯣ ꯑꯩꯈꯣꯏꯅ ꯑꯃꯨꯛ ꯃꯌꯨꯡꯗ ꯁꯥꯡꯅ ꯏꯟꯕ ꯍꯥꯏꯇꯥꯔꯦꯤꯗꯥꯎꯒ
ꯑꯦ ꯉꯥꯗꯤ ꯁꯥꯖꯗ꯭ꯔꯣ ꯅꯣꯏ ꯑꯩ
ꯊꯥꯗꯩ ꯊꯥꯗꯩ ꯀꯅ ꯊꯥꯗꯕꯅꯦ ꯑꯗ ꯉꯥ ꯊꯥꯗꯕ ꯍꯥꯏꯁꯦ ꯑ ꯃꯅꯤꯡ ꯀꯥꯏꯗ ꯈꯔ ꯅꯥꯇꯩ ꯆꯥꯗꯦꯕ ꯑꯗꯨꯗ ꯂꯩꯕ ꯃꯤꯁꯤꯡꯗꯣ
ꯑꯥ
ꯂꯣꯟꯅ ꯂꯣꯟꯅꯅꯦ ꯈꯣꯏ ꯆꯤꯄ ꯈꯔ ꯊꯥꯗꯣꯛꯄꯤ ꯁꯨꯃꯥꯏꯅ ꯇꯧꯕ ꯍꯣꯏ ꯑꯋꯥꯡ ꯂꯩꯀꯒꯁꯦ ꯈꯔ ꯑꯩ ꯀꯩꯅꯣ ꯇꯧ ꯄꯩꯁꯥ ꯄꯥꯏꯕ ꯂꯩꯅꯕꯅꯤꯅꯀꯣ ꯊꯕꯛ ꯁꯨ ꯆꯤꯟꯅꯕꯅꯤꯅ ꯇꯧꯗꯦꯕ ꯑꯗꯨꯒꯨꯝꯕ
ꯑ ꯁꯩ
ꯐꯤꯔ ꯂꯣꯟꯅ ꯑꯩꯈꯣꯏ ꯆꯦꯛꯁꯤꯟꯕꯤ
ꯊꯕꯛ ꯂꯩꯇꯕꯒꯤ ꯍꯪꯉꯅꯤ ꯅꯨꯡꯉꯥꯏ
ꯑꯩ ꯑꯃꯨꯛ ꯁꯦꯡꯗꯣꯛꯀꯥꯟꯗ ꯄꯨꯟꯅ ꯁꯦꯡꯗꯣꯛꯃꯤꯟꯅꯩ ꯀꯨꯏꯔꯦ ꯍꯦꯡꯗꯣꯛꯈꯤꯗꯕ ꯑꯗꯨ ꯄꯨꯈ꯭ꯔꯤꯗꯨꯁꯨ ꯁꯤꯖꯤꯟꯅꯈꯤꯗ꯭ꯔꯦ ꯑꯩꯈꯣꯏꯅ ꯇꯣꯇꯤ ꯂꯥꯛꯄꯗꯒꯤ ꯄꯨꯈ꯭ꯔꯤꯗꯣ ꯐꯖꯅ ꯁꯤꯖꯤꯟꯅꯗ꯭ꯔꯦ ꯃꯣꯏ ꯃꯨꯛꯁꯤ ꯈꯔ ꯑꯗꯨꯗꯥꯏꯗ ꯇꯥꯕ ꯃꯡꯒꯤ ꯃꯤ ꯈꯔ ꯁꯤꯖꯤꯟꯅꯕ ꯑꯗꯩ ꯍꯤꯡꯈꯣꯜꯗꯒꯀꯣ ꯑꯩꯈꯣꯏ ꯄꯝ ꯊꯂꯒ ꯃꯣꯏ ꯀꯩꯅꯣ ꯇꯧꯕꯅꯦ
ꯑꯣꯆꯥ
ꯍꯥ ꯍꯣ ꯐꯔꯦ ꯐꯔꯦ ꯅꯪꯁꯨ ꯀꯩꯅꯣ ꯆꯥꯛ ꯆꯥꯊꯣꯛꯅꯕ ꯇꯧꯔꯣ ꯑꯩꯁꯨ ꯑꯝꯇꯪ ꯆꯥ ꯊꯣꯟꯅꯕ ꯇꯧꯔꯤꯒꯦ ꯍꯣꯔꯦꯟ ꯇꯞꯅꯎ ꯇꯧꯒꯦꯀꯣ